ꯑꯣ ꯍꯤꯌꯥꯃ ꯕꯤꯒꯦꯁꯣꯔ ꯔꯣ
ꯑꯧ ꯃꯥꯅꯦ ꯃꯥꯅꯦ
ꯁꯦ ꯍꯧꯖꯤꯛꯀꯥꯟꯁꯤꯕꯨ ꯀꯨꯝꯍꯩ ꯍꯔꯥꯎꯒ ꯅꯛꯁꯤꯜꯂꯛꯄ ꯀꯥꯡ ꯆꯤꯡꯕ ꯈꯣꯠꯄ ꯅꯛꯁꯤꯜꯂꯛꯄꯖꯤꯕꯨ ꯀꯩꯅꯣ ꯀꯣꯏꯕ ꯀꯨꯝꯕ ꯏꯆꯠ ꯆꯠꯇ꯭ꯔꯕꯣ
ꯆꯠꯇꯣꯏꯅꯦ ꯆꯠꯇꯣꯏꯅꯦ ꯀꯤꯍꯣꯝ ꯆꯥꯕ ꯆꯠꯇꯣꯏꯅꯦ ꯆꯠꯃꯤꯟꯅꯁꯤꯗꯅ ꯀꯤꯐꯣꯝ ꯆꯥꯕ ꯅꯣꯡꯃ
ꯌꯥꯏꯌꯦ ꯌꯥꯏꯌꯦ ꯅꯣꯡꯃ ꯁꯪꯉꯒꯗꯨꯝ ꯆꯠꯁꯦ ꯎꯝ
ꯃꯐꯝ ꯆꯥꯕ ꯑꯃ ꯇꯧꯔꯒ ꯆꯤꯡꯗꯔꯥ ꯆꯤꯡꯒꯨꯝꯕ ꯆꯤꯡ ꯍꯥꯏꯗꯤ__ ꯥ ꯂꯩꯗꯅ ꯑꯩꯈꯣꯏ ꯁꯥꯔꯝ ꯆꯤꯡꯒꯨꯝꯕ ꯑꯗꯩ ꯁꯣꯔꯣꯛꯄꯥꯟꯗꯁꯨ ꯀꯤꯍꯣꯝꯗꯣ ꯑꯩꯅ ꯁꯨꯝ ꯆꯠ__
ꯃꯥꯅꯤ ꯃꯥꯅꯤ ꯃꯥꯅꯤ ꯑꯈꯣꯏ ꯆꯥꯔꯨ ꯆꯥꯔꯨꯁꯦ ꯑꯩꯈꯣꯏꯗꯤ ꯆꯠꯇ꯭ꯔꯒꯨꯝꯕꯅꯤꯗꯅ ꯃꯌꯥꯝꯒ ꯌꯦꯡꯅꯔꯨꯔꯗꯤ ꯀꯥꯏ ꯆꯠꯄ ꯃꯌꯥꯝꯁꯦ ꯃꯥꯏ ꯃꯥꯏ__ ꯄꯤꯌꯥꯔ ꯄꯤꯌꯥꯔ ꯇꯧꯔꯒ ꯅꯨꯄꯤ ꯑꯉꯥꯡ ꯑꯗꯨ ꯀꯥꯕ ꯈꯣꯠꯄ ꯍꯥꯏꯅ ꯇꯧꯔꯒ
ꯌꯦꯡꯕ ꯌꯥꯗꯦꯁꯦ ꯀꯩꯅꯣ ꯃꯤ ꯑꯉꯥꯡ ꯈꯛ ꯂꯩꯕ ꯃꯤꯅ ꯃꯤꯔꯣ
ꯃꯥꯏ ꯃꯥꯅꯦ ꯑꯗꯨꯕꯨꯗꯤ ꯍꯥꯏꯗꯤ ꯑꯗꯨ ꯑꯗꯨꯒꯤ ꯅꯠꯇꯕ ꯑꯗꯨꯃꯥꯏꯅ ꯆꯠꯄ ꯈꯣꯠꯄꯗꯤ ꯑꯗꯨꯝ ꯍꯦꯛꯇ ꯀ꯭ꯔꯥꯏꯝ ꯊꯣꯛꯅꯔꯛꯄ ꯌꯥꯎꯋꯤꯗꯅ ꯑꯗꯨꯅ ꯆꯤꯡ ꯃꯥꯟꯒꯨꯝꯕꯗ ꯑꯗꯨꯃꯥꯏꯅ ꯀꯤꯍꯣꯝ ꯆꯥꯕ ꯆꯠꯄ__
ꯑꯩꯅ ꯍꯥꯏꯗꯤ ꯌꯥꯝꯅ ꯐ꯭ꯔꯤ ꯑꯣꯏꯕ ꯍꯥꯏꯕ ꯃꯐꯝꯅꯤꯗ ꯆꯤꯡ ꯍꯥꯏꯔꯒ ꯑꯃꯡꯄꯠ ꯑꯁꯣꯡꯕ ꯃꯐꯝꯗ ꯇꯠ__ ꯇꯦ ꯁꯥꯔꯝ ꯆꯤꯡꯗꯒ ꯇꯧꯔꯤꯗꯣ ꯀꯥꯡ ꯅꯨꯃꯤꯠꯇꯗꯤ ꯒꯥꯔꯤ ꯊꯧꯖꯤꯟ ꯆꯠꯂꯣꯏꯗ꯭ꯔꯤꯅꯦ ꯑꯗꯣ ꯆꯠꯄꯕꯨ ꯌꯥ__ ꯁꯣꯔꯣꯡ ꯄꯥꯟ ꯑꯣꯏ ꯇꯥꯔꯁꯨ ꯌꯥꯏ
ꯌꯥꯏ ꯌꯥꯏ ꯌꯥꯏ ꯌꯥꯏ ꯆꯥꯔꯨꯁꯦ ꯌꯥꯏ
ꯃꯌꯥꯝꯒꯤ ꯆꯠꯅꯕꯤ ꯇ꯭ꯔꯦꯟꯗꯤꯡꯗꯨꯏ ꯋꯥꯔꯤꯅꯦ ꯀꯤꯍꯣꯝ ꯆꯥꯕ ꯊꯝꯆꯦꯠ ꯆꯥꯕ ꯌꯥꯕ ꯃꯐꯝ ꯑꯃ ꯆꯠ__
ꯑꯁ ꯑꯗꯨ ꯑꯗꯨ ꯑꯗꯨ ꯍꯥꯏꯔꯒ ꯊꯝꯆꯦꯠ ꯅꯨꯡꯆꯦꯠ ꯍꯥꯏꯔꯒ ꯅꯤꯡꯖꯤꯡꯉꯛꯑꯦꯅꯦ ꯂꯥ ꯑ ꯀꯩꯅꯣ ꯊꯝꯆꯦꯠ ꯊꯝꯅꯥꯗꯒ ꯍꯥꯞꯄ ꯀꯦꯖꯤꯒ ꯆꯥꯕ ꯃꯇꯝ ꯃꯇꯝꯗꯨ ꯀꯥꯡꯗꯣ ꯅꯨꯡꯉꯥꯏꯕꯅꯤꯅꯦ
ꯊꯝꯅꯥꯗꯣ ꯕꯖꯥꯔꯗꯩ ꯊꯣꯛ ꯂꯧꯁꯤꯜꯂꯨꯔ ꯂꯣꯏꯔꯦ ꯕꯖꯥꯔꯗꯩ ꯂꯧꯔꯒ ꯀꯩꯅꯣ ꯈꯔ ꯇꯧꯔꯒ ꯈꯦ ꯈꯦꯆꯤꯔ ꯈꯔ ꯍꯧꯔꯒ ꯊꯣꯛ ꯑꯗꯣ ꯊꯩꯕꯣꯡ ꯁꯥ ꯑꯝꯗꯤ ꯍꯥꯞꯆꯤꯍꯦ
ꯍꯣꯏꯅꯦ ꯍꯣꯏꯅꯦ ꯑꯩꯈꯣꯏꯅꯒ ꯑꯉꯥꯡ ꯑꯣꯏ ꯑꯉꯥꯡ ꯑꯉꯥꯡ ꯑꯣꯏꯔꯒ ꯑꯉꯥꯡ ꯑꯣꯏꯔꯤ ꯀꯅꯥꯗꯒ ꯆꯠꯄ ꯑꯩꯈꯣꯏꯒꯤ ꯀꯔꯤ ꯕꯥꯃꯣꯟꯗꯒ ꯇꯧꯔꯒ ꯈꯦꯆꯤ ꯆꯥꯕ__ ꯈꯣꯠꯄ ꯀꯣꯟꯒ ꯄꯨꯔ ꯑꯗꯨꯅ ꯍꯥꯏꯖꯠꯇꯦ ꯀꯣꯜ ꯑꯃꯒ ꯄꯨꯔꯒ ꯆꯥꯕ ꯐ ꯇꯠꯇ ꯈꯣ
ꯑꯩꯈꯣꯏ ꯊꯝꯅꯥ ꯊꯝꯅꯥ ꯌꯥꯝ ꯃꯔꯥꯡ ꯀꯥꯏꯔꯛꯑꯦ ꯊꯝꯅꯥꯗ ꯌꯣꯝ ꯌꯣꯝ ꯄꯣꯔꯛꯑꯦ
ꯎꯝ
ꯐꯥꯎꯕ ꯅꯨꯡꯁꯤꯗꯕꯗ ꯑꯃꯇꯪ ꯆꯦꯟ ꯑꯃꯇꯪ ꯆꯦꯟꯒꯨꯝꯕ꯭ꯔꯥ ꯑꯣꯏꯒꯤꯗ ꯑꯩꯈꯣꯏ ꯇ ꯑꯉꯥꯡꯍꯩꯅ ꯀꯌꯥꯃꯦꯟ ꯇꯥꯗ ꯀꯥ ꯀꯥꯒ ꯆꯦꯡꯛꯇ꯭ꯔꯣ
ꯀꯥꯡ ꯆꯤꯡꯉꯤ ꯀꯩꯅꯣ ꯀꯥꯡ ꯆꯤꯡꯕ ꯂꯥꯛꯄꯗꯣ ꯑꯩꯈꯣꯏꯅꯒ ꯇꯝꯆꯦꯠ ꯂꯧꯍꯧꯗꯣꯏꯔꯤꯒ ꯇꯧꯅ ꯑꯩꯗꯨꯣ ꯇꯧꯗꯅ ꯈꯣꯠꯇꯅꯒ ꯇꯧꯔꯦ
ꯄꯣꯂꯞ
ꯑ ꯑꯉꯥꯡꯁꯨ ꯅꯪ ꯍꯥꯏ ꯁꯨꯝ ꯅꯤꯡꯁꯤꯡꯉꯤꯦꯅꯦ ꯑꯉꯥꯡ ꯑꯣꯏꯔꯤꯉꯗ ꯑꯩꯈꯣꯏ ꯃꯥꯅ ꯀꯩꯅꯣꯝꯒꯤ ꯑꯃ ꯂꯩꯕꯅꯦ ꯁꯟꯖꯨ ꯀꯩꯔꯥ ꯀꯩꯅꯣ ꯍꯤꯟꯗꯤꯒꯤ ꯐꯤꯂꯝ ꯑꯃ ꯂꯩꯕꯅꯦ ꯀꯥꯡ ꯆꯤꯡꯕꯗ ꯑꯉꯥꯡ ꯁꯤ ꯀꯥꯡꯒ ꯇꯛꯑ ꯁꯤꯕꯒꯤ ꯋꯥꯔꯤ ꯑꯃ ꯂꯩꯕꯅꯦꯕ ꯁꯅ ꯆꯤꯡ ꯀꯥꯡꯁꯤꯡ ꯌꯥꯝ ꯀꯤꯔꯛꯄꯗꯣ ꯑꯩꯈꯣꯏ ꯏꯃꯅꯒ ꯆꯤꯡꯕꯗ ꯍꯥꯏꯥꯏꯅ ꯐꯤꯂꯝꯗꯨꯒ ꯌꯦꯡꯍꯟꯗꯅ ꯑꯗꯨꯗꯒꯤ ꯀꯤꯗ ꯀꯥꯡ ꯃꯅꯥꯀꯁꯤ ꯇꯛꯇꯗꯅ ꯑꯩ ꯀꯥꯡꯁꯤ ꯀꯥꯡꯒꯤ ꯊꯧꯔꯤ ꯑꯃꯝꯇꯪ ꯄꯥꯏꯔꯗꯤ ꯄꯥꯞꯊꯣꯛꯏꯌꯦ ꯀꯥꯏꯅ ꯑꯩ ꯀꯥꯡꯒꯤ ꯆꯀꯥꯗꯒ ꯄꯠꯂꯩ ꯈꯣꯝ ꯉꯥꯛꯇꯣ ꯑꯗꯨꯝ ꯈꯣꯝꯛꯄ ꯄꯨꯅꯔꯛꯇ꯭ꯔꯣ ꯅꯣꯏ
ꯍꯣꯏꯦ ꯍꯣꯏ ꯍꯣꯏꯅꯦ ꯑꯗꯨꯅꯤꯅꯦ ꯑꯗꯨ ꯍꯥꯏꯔꯒ ꯌꯦꯡꯉꯣ ꯑꯩꯈꯣꯏ ꯌꯦꯡꯉ ꯀꯩꯅꯣꯒꯨꯝꯕꯗꯗꯤ ꯈꯨꯡꯒꯪꯒꯨꯝꯕꯗꯗꯤ ꯑꯗꯨꯃꯥꯏꯅ ꯇꯧꯔꯦꯅ ꯇ꯭ꯔꯥꯛꯀꯦꯁꯤ ꯆꯥꯕ ꯄꯥꯂꯤ ꯅꯥꯏꯔꯒ ꯆꯥꯕ ꯂꯧꯕ ꯈꯣꯠꯄ ꯇꯧꯔꯦ ꯑꯗꯨ ꯍꯥꯏꯔꯒ ꯑꯩꯈꯣꯏꯅꯒ ꯑꯩꯈꯣꯏꯅꯒ ꯎꯕꯗꯣ ꯚꯤꯗꯤꯑꯣꯒꯨꯝꯕ ꯀꯩꯅꯣꯒꯨꯝꯕꯗ ꯎꯕꯗ ꯌꯦꯡꯉꯣꯅꯦ ꯁꯤꯒꯤ ꯏꯝꯐꯥꯜ ꯃꯅꯨꯡꯒꯤ ꯒꯣꯕꯤꯟꯗꯖꯤ ꯂꯩꯔꯤꯕ ꯁ꯭ꯀꯨꯜꯒꯤ ꯆꯤꯡꯗꯤ ꯃꯣꯏꯛ ꯆꯥꯎꯅ ꯆꯤꯡ ꯃꯥꯜꯂꯦ ꯀꯩꯅꯣ ꯁꯟ ꯒꯥꯔꯤꯒꯤ ꯑꯗꯨꯃꯥꯏꯅ ꯆꯥꯛꯀꯥ ꯅꯨꯡꯀꯥꯒ ꯄꯥꯂꯒ ꯌꯦꯡꯉꯅꯦ ꯃꯊꯛꯇ
ꯎꯝ ꯀꯩꯅꯣꯒꯤꯗꯤ ꯒꯣꯕꯤꯟꯗꯒꯤꯗꯤ ꯏꯁꯀꯣꯟꯒꯤꯗꯤ ꯄꯤꯛꯇꯛ ꯇꯧꯑꯦ ꯌꯥꯝ ꯁꯥꯡꯅ ꯆꯤꯡꯉꯦ ꯑꯗꯒꯤꯗꯤ ꯀꯥꯡꯅꯦꯅ ꯆꯤꯡꯕ ꯉꯝꯕ ꯀꯥꯡ ꯅꯠꯇꯦꯗ ꯃꯤ ꯈꯨꯌꯥꯝ ꯑꯃꯅꯤ ꯀꯥꯡꯆꯤꯡ ꯂꯩꯕꯅ ꯑ ꯏꯁꯀꯣꯟꯒꯤꯗꯨ ꯆꯤꯡꯉꯦ ꯑ ꯒꯣꯕꯤꯟꯗꯒꯤꯗꯤ ꯈꯦꯆꯤꯁꯨ ꯇꯧꯗꯦ ꯀꯥꯡ ꯀꯩꯅꯣꯒꯤꯗꯤ ꯇꯧꯏꯦꯒꯤꯗꯤ ꯈꯔ ꯆꯤꯒ ꯇꯧ ꯀꯌꯥ ꯀ ꯇꯧꯋꯦ ꯑꯩꯈꯣꯏꯗꯤ ꯈꯦꯆꯤ ꯑꯗꯨꯗ ꯃꯨꯥꯎꯃꯨꯛ ꯆꯍꯤ ꯈꯛꯇꯤ ꯑꯅꯤꯔꯛꯄꯨ ꯂꯧꯏꯤꯗ ꯑꯃꯨꯛ ꯆꯠꯈꯤꯕꯁꯦ ꯑꯅꯤ ꯑꯅꯤꯔꯛ
ꯅꯨꯡꯉꯥꯏꯕ
ꯈꯦꯆꯤ ꯆꯥꯐꯝ ꯈꯦꯆꯤ ꯆꯥꯐꯝꯒꯤꯗꯤ ꯍꯥꯏꯔ ꯏꯁꯀꯣꯟꯜꯅ ꯆꯥꯕ ꯌꯥꯏꯌꯦ ꯌꯥꯗ ꯇꯜꯂꯁꯨ ꯑꯩꯈꯣꯏ ꯃꯊꯦꯜꯠꯗ꯭ꯔꯦ ꯄꯣꯇꯤ ꯑꯃꯒ ꯈꯦꯖꯤꯗꯨꯒ ꯈꯛ ꯄꯤꯔꯛꯑꯅꯤ ꯑꯗꯣ ꯅꯪ ꯌꯨꯝꯗ ꯇꯧꯔꯒ ꯅꯨꯡ ꯍꯥꯎꯅ ꯁꯥꯒꯦ ꯍꯥꯏꯔ ꯀꯥꯡꯉꯧ ꯅꯨꯡꯉꯧ ꯑꯗꯒꯤ ꯊꯩꯕꯣꯡ ꯆꯥꯛꯀꯨꯝꯕ ꯌꯥꯎꯍꯟꯒꯦ ꯍꯥꯏ ꯑꯩꯈꯣꯏ ꯏꯁꯥꯡꯅ ꯁꯦꯝꯖ ꯇꯥꯔꯦ
ꯑꯩꯈꯣꯏꯅ ꯍꯩꯔꯒꯗꯤ ꯌꯨꯝꯗꯨ ꯇꯧꯕꯗꯨꯅꯗꯤ ꯐꯩ ꯆꯠꯂ ꯈꯣꯠꯂ ꯆꯥꯕꯗꯨꯅꯁꯨ ꯑꯗꯨꯝ ꯍꯥꯎꯑꯝꯅꯤꯀꯣ ꯑꯗꯨꯁꯨ ꯑꯗꯨꯒ ꯌꯨꯝꯗ ꯁꯦꯝꯖ ꯁꯥꯖꯔꯒ ꯍꯥꯏꯗꯤ ꯏꯁꯥꯅ ꯁꯦꯝꯖꯔꯒ ꯏꯅꯤꯡꯊꯧꯧꯅ ꯆꯥꯕ ꯍꯥꯏꯁꯤꯒ
ꯏꯁꯥꯅ ꯏꯁꯥꯅ ꯃꯌꯦꯛꯅꯦ
ꯁꯦꯒꯤ
ꯊꯥꯏꯗꯨꯁꯨ ꯏꯁꯥꯅ ꯄꯥꯝꯖꯕ ꯑꯗꯨꯗꯒꯤ ꯃꯆꯜ ꯃꯛꯇ ꯊꯥꯁꯨ ꯍꯧꯛ ꯍꯥꯏ ꯋꯥꯅꯤ ꯏꯟꯁꯥꯡ ꯊꯣꯡꯕꯅ ꯃꯔꯨ ꯃꯔꯥꯡ ꯌꯥꯝ ꯊꯥꯛꯄꯁꯦ ꯐꯠꯇꯕꯅꯦꯕ ꯑ ꯃꯤ ꯁꯨꯝ ꯕꯝꯕꯣꯅ ꯇꯧꯔꯛꯄ ꯄꯣꯠꯇꯨꯗꯗꯤ ꯍꯥꯎꯅꯤꯡꯉꯤ ꯉꯥꯏ ꯃꯣꯏꯅ ꯍꯥꯎꯔꯦ ꯍꯥꯏꯅꯕꯅꯤ ꯑꯗꯨꯅ ꯖꯤꯔꯥ ꯃꯆꯟ ꯃꯌꯥꯝ ꯊꯥꯛꯆꯤꯜꯂꯛꯀꯅꯤ
ꯃꯥꯅꯤ ꯃꯥꯅꯤ ꯃꯥꯅꯤ
ꯑꯗ ꯆꯥꯛꯈꯥꯎꯗ ꯀꯩꯗ ꯐꯕ ꯈꯣꯠꯄꯗꯨꯗꯤ ꯑꯗꯨꯝꯅꯗꯤ ꯍꯦꯟꯗꯣꯏꯅꯦꯕ ꯑꯩ ꯁꯥꯏꯟꯁ
ꯌꯦꯗꯅꯤ ꯍꯦꯟꯗꯅꯤ ꯁꯅꯤ ꯁꯖꯥꯎꯗꯅ
ꯊꯥꯎꯗꯨꯁꯨ ꯃꯌꯥꯝꯒꯤ ꯇꯧꯔꯛꯄ ꯍꯥꯏꯗꯗꯤ ꯊꯥꯎꯗꯨꯁꯨ ꯀꯗꯥꯏꯗꯒꯤ ꯇꯤꯟꯒꯤ ꯊꯥꯎ ꯀꯩꯅꯣ ꯇꯧꯕꯗꯣ ꯑꯣꯏꯔꯝꯃꯅꯤ
ꯎꯝ
ꯑꯩꯈꯣꯏ ꯀꯣ ꯇꯧꯖꯔꯤ ꯐꯥꯏꯟꯕꯨ ꯑꯣꯏꯔꯁꯨ ꯑꯐꯕ ꯊꯥꯎꯗꯣ ꯇꯧꯔ ꯇꯧꯔꯗꯤ ꯃꯍꯥꯎꯕꯨꯗꯤ ꯈꯦꯠꯅꯔꯛꯀꯅꯤ ꯈꯔ ꯍꯥꯎꯕ ꯄꯣꯠꯇ ꯑꯗꯨꯅ ꯈꯔꯗꯤ ꯍꯥꯎꯖꯕꯅꯦꯕ ꯑꯗꯣ ꯑꯩꯈꯣꯏ ꯊꯧꯔꯤꯛ ꯈꯔꯕ ꯑꯩꯈꯣꯏꯖꯤꯁꯨ ꯌꯥꯏꯗ ꯑꯍꯥꯎꯕꯗꯨꯁꯨ ꯆꯥꯅꯤꯡꯕ꯭ꯔꯥ ꯑ ꯐꯠꯇꯕ ꯄꯣꯠꯅꯦꯕ ꯆꯥꯅꯤꯡꯉꯤꯁꯦ
ꯃꯅꯤ ꯝꯅꯤ ꯃꯇꯝꯗꯣ ꯌꯧꯔꯛꯄꯩ ꯀꯨꯝꯍꯩ ꯍꯔꯥꯎꯕ ꯌꯧꯔꯛꯄꯒꯤ ꯀꯩꯅꯣ ꯇꯧꯅꯤꯡꯕ ꯋꯥꯔꯤꯅꯤꯗ ꯑꯗꯨ ꯍꯥꯏꯔꯒꯦ ꯆ ꯆꯤꯡꯕꯒꯤꯡꯉꯅꯅꯤꯗꯤ ꯑꯩꯈꯣꯏ ꯃꯩꯇꯩꯒꯤꯁꯨ ꯂꯩꯔꯅꯤ ꯍꯥ ꯑꯗꯒꯤ ꯃꯌꯥꯡꯒꯤ ꯀꯩꯅꯣꯅꯤꯅ ꯃꯌꯥꯡ ꯃꯌꯥꯝꯁꯨ ꯂꯥꯛꯑꯅꯤ ꯇꯧꯔꯤꯁꯦ ꯀꯨꯝꯃꯩ ꯑꯃꯗꯨꯁꯨ ꯌꯦꯡꯉꯣ ꯇꯧꯔꯥ ꯗꯥꯟꯁꯀꯥ ꯇꯧꯅꯗꯅ ꯇꯧꯔꯤꯗꯣ
ꯀꯨꯝꯍꯩ ꯅꯠꯇꯦ ꯃꯤ ꯑꯁꯦꯡꯕꯩꯗꯤ ꯃꯣꯏꯒꯤ ꯀꯨꯝꯍꯩꯅꯤ ꯑꯗꯨꯗ ꯑꯩꯈꯣꯏꯅ ꯑꯌꯥꯝꯥꯟꯕ ꯍꯥꯏꯗꯤ ꯑꯃꯁꯨ ꯌꯥꯎ ꯑꯃꯁꯨ ꯌꯥꯎ ꯇ ꯌꯥ ꯀ ꯌꯥꯎ ꯃ ꯌꯥꯎ ꯌꯥꯎꯕꯒꯤ ꯁꯨꯝ ꯌꯥꯎꯖꯕ ꯋꯥꯅꯦꯕ
ꯀꯨꯃꯔꯤ ꯃꯀꯂ ꯇ
ꯃꯥ ꯂꯥꯏ ꯈꯨꯔꯨꯝꯕ ꯂꯥꯛꯇꯣꯔꯤꯕ ꯃꯤ ꯌꯥꯝꯌꯥꯝꯗꯣ ꯑꯥꯔꯣꯏꯕꯤꯅꯤ ꯂꯨꯞꯄ ꯇꯔꯥ ꯀꯠꯂꯝꯃꯁꯨ ꯄꯩꯁꯥ ꯑꯔꯣꯏꯕꯤ ꯇꯥꯅꯤ ꯄꯩꯁꯥꯗꯣ ꯈꯪꯗꯅꯦ ꯀꯩꯗ ꯁꯤꯖꯤꯟꯅꯔꯤꯅꯣ ꯈꯪꯗꯦ ꯃꯣꯏ ꯀꯝꯃꯨꯅꯤꯇꯤꯅ ꯑꯗꯨꯝ ꯂꯧꯁꯤꯜꯂꯤꯕ ꯄꯩꯁꯥꯗ
ꯍꯣꯏ ꯀꯜꯂꯝꯕ ꯃꯌꯥꯝꯗꯣ
ꯀꯜꯂꯝꯕ ꯃꯌꯥꯝꯗꯣ ꯂꯨꯄꯥ ꯇꯔꯥ ꯇꯔꯥꯗ ꯀꯜꯂꯝꯃꯁꯨ
ꯌꯥꯎꯔꯒꯅꯤ ꯌꯥꯎꯔꯝꯒꯅꯤ ꯍꯥꯏꯗꯨꯅ ꯍꯥꯏꯅꯥ ꯃꯌꯥꯝ ꯑꯃꯅꯤꯅꯤ ꯃꯤ ꯃꯌꯥꯝꯅ ꯑꯗꯨꯝ ꯂꯥꯛꯄꯅꯦ ꯍꯥꯏꯕꯗꯤ ꯆꯍꯤꯒꯤ ꯃꯅꯨꯡꯗ ꯑꯗꯨꯝ ꯊꯣꯛꯄꯅꯦ ꯍꯥꯏꯅ ꯂꯥꯏ ꯅꯨꯡ ꯍꯥꯏꯁꯦ ꯑꯗꯨꯝ ꯍꯥꯏꯖꯕ ꯋꯥꯅꯤ ꯑꯗꯨꯝ ꯃꯤ ꯃꯌꯥꯝꯁꯦ ꯑꯗꯨꯝ ꯊꯥꯖꯅꯩꯌꯦꯕꯀꯣ
ꯀꯥꯡꯗꯨꯅꯦ ꯑꯩ ꯏꯃꯥꯟꯅꯕꯒꯤ ꯑꯣꯝꯗ ꯂꯩ ꯍꯥꯏꯕ ꯂꯩꯌꯦ ꯀꯥꯡ ꯃꯅꯨꯡꯁꯤ ꯃꯤ ꯇꯣꯡꯕ ꯍꯥꯏꯗꯤ ꯃꯤ ꯌꯥꯝ ꯊꯣꯛꯄꯗꯣ ꯂꯩꯁꯥꯕꯤ ꯂꯩ ꯍꯥꯏꯔꯤ ꯈꯣꯏꯔꯝꯕꯒꯤ ꯂꯥꯛꯄꯥꯁꯤꯗꯅꯦ ꯐꯣꯟꯒ ꯒꯣꯕꯤꯟꯗꯒ ꯊꯤꯟꯕꯗ ꯄꯩꯁꯥꯥꯁꯦ ꯌꯥꯝ ꯌꯥꯝ ꯇꯥꯏ ꯍꯥꯏꯕ ꯑꯗꯨꯅ
ꯎꯝ ꯎꯝ ꯎꯝ
ꯀꯥꯡ ꯂꯨꯄꯥ ꯂꯤꯁꯤꯡ ꯇꯔꯨꯛ ꯇꯔꯦꯠ ꯇꯥꯕꯒ ꯌꯥꯎꯋꯦ ꯍꯥꯏꯕ꯭ꯔꯥ
ꯇꯥꯔꯝꯒꯅꯤ ꯇꯥꯔꯝꯒꯅꯤ ꯀꯣꯏꯕ ꯂꯥꯡꯕ ꯍꯥꯏꯁꯦ ꯃꯤꯑꯣꯏꯕ ꯏꯁꯤꯡꯁꯨ ꯌꯥꯎꯗ ꯌꯥꯗ꯭ꯔꯕꯅꯤ ꯀꯥꯡ ꯅꯨꯡ ꯂꯥꯛꯄ ꯀꯨꯝꯍꯩ ꯍꯔꯥꯎ ꯂꯥꯛꯄ ꯑꯗꯒꯤ ꯂꯥꯏꯒꯤ ꯅꯨꯡꯒꯤ ꯂꯥꯛꯄꯁꯤꯗꯤ ꯁꯣꯏꯕ ꯌꯥꯕ ꯅꯠꯇꯦ ꯀ ꯀꯩꯅꯣ ꯄꯥꯈꯪ ꯂꯩꯁꯥ ꯃꯌꯥꯝꯁꯤꯗꯤ ꯀꯩꯅꯣꯅꯦ ꯃꯣꯏꯒꯤꯁꯨ ꯍꯥꯏꯗꯤ
ꯀꯥꯡꯅ ꯀꯥꯡ ꯃꯤ ꯑꯣꯏꯖꯈ꯭ꯔꯦ ꯂꯥꯏ ꯍꯔꯥꯎꯕ ꯐꯩ ꯆꯠꯁꯦ ꯍꯥꯏꯕꯔꯣ ꯍꯣꯔꯦꯟ ꯍꯧꯅꯔꯒ ꯑꯩꯈꯣꯏ
ꯌꯥꯏꯌꯦ ꯌꯥꯏꯌꯦꯦ ꯃꯐꯝ ꯑꯗꯨꯗ ꯇꯧꯋꯦ ꯍꯥꯏꯔ ꯑꯅꯛꯄꯗ
ꯌꯥꯏꯅꯦ ꯌꯥꯏꯅꯦ ꯌꯦꯡꯕ ꯌꯥꯏ ꯂꯥꯏ ꯍꯔꯥꯎꯕ ꯌꯥꯝ ꯍꯧꯩꯖꯤꯛꯇꯤ ꯍꯧꯖꯤꯛꯇꯤ ꯍꯥꯟꯅꯗꯤ ꯑꯗꯨꯝ ꯆꯍꯤ ꯈꯨꯗꯤꯡꯒꯤ ꯇꯧꯅꯔꯝꯕꯗꯣ ꯍ ꯄꯥꯛꯄꯁꯨ ꯇꯧꯅꯈꯤꯗ꯭ꯔꯦ ꯏꯔꯥꯡ ꯍꯨꯔꯥꯡ ꯂꯥꯛꯅ ꯈꯤꯕꯗꯒꯤ ꯑꯗꯨꯅ ꯑꯃꯨꯛ
ꯆꯠꯂꯗꯤ ꯉꯟꯅꯗꯁꯦ ꯃꯥꯏꯕꯤ ꯖꯒꯣꯏ ꯌꯦꯡꯅꯕ ꯍꯥꯏ
ꯅꯣꯏꯅꯦ ꯃꯥꯒꯤ ꯖꯒꯣꯏ ꯃꯌꯥꯝ ꯁꯥꯕꯗꯣ ꯄꯔꯦꯡ ꯂꯔꯦꯡꯉꯒ ꯅꯠꯇ꯭ꯔꯥ
ꯍꯥꯏ ꯃꯌꯥꯝꯅ ꯂꯩꯀꯥꯏꯒꯤ ꯖꯒꯣꯏ ꯁꯥꯕꯗꯨꯗꯤ ꯀꯌꯥ ꯀꯩꯗꯧꯗꯦꯕ ꯃꯥꯏꯕꯤ ꯖꯒꯣꯏꯅ ꯃꯥꯏꯕꯤꯣꯏ ꯈꯨꯊꯦꯛ ꯑꯃ ꯀꯠꯄ ꯂꯩꯇ
ꯂꯩ ꯂꯩ ꯂꯩ ꯑꯗꯨꯁꯨ ꯅꯨꯡꯉꯥꯏ ꯑꯗꯨꯒ ꯃꯌꯥꯝ ꯍꯥꯏꯗꯤ ꯂꯩꯀꯥꯢꯒꯤ ꯄꯥꯈꯪ ꯂꯩꯁꯥ ꯃꯌꯥꯝ ꯁꯥꯕꯗꯁꯨ ꯌꯦꯡꯕ ꯅꯨꯡꯉꯥꯏꯕꯅꯤꯕ ꯑꯗꯨꯁꯨ
ꯑꯦ ꯑꯗꯨꯗꯒꯤ ꯑꯥꯏꯕꯤ ꯖꯒꯣꯏꯗꯨꯅ ꯑꯩꯗꯤ ꯍꯦꯟꯅ ꯅꯨꯡꯉꯥꯏꯖꯒꯨꯝ ꯇꯧꯋꯦ
ꯎꯝ ꯎꯝ ꯍꯣꯢ
ꯂꯥꯢ ꯍꯔꯥꯎꯕꯁꯤꯁꯨ ꯑꯩꯈꯣꯏꯁꯨ ꯌꯥꯝ ꯐꯖꯕ ꯇ꯭ꯔꯦꯗꯤꯁꯅꯦꯜ
ꯃꯥꯅꯦꯃꯥꯅꯦ ꯅꯥꯄꯤꯤꯕꯗ꯭ꯔꯦ ꯁ ꯅ ꯇꯧꯔꯒ ꯐꯩꯖꯣꯝ ꯄꯨꯡꯌꯥꯠ ꯇꯧꯔꯒ ꯇꯧꯕꯗꯣ ꯑꯗꯨ
ꯁꯤ ꯃꯑꯣꯡꯁꯦ ꯀꯩꯁꯨ ꯌꯥꯝ ꯀꯟꯅ ꯎꯕ ꯐꯪꯕ ꯅꯠꯇꯦꯗꯣ ꯀꯩ ꯍꯥꯏꯗꯣꯢꯅꯣ ꯈꯪꯗꯦꯅꯦ ꯊꯥꯏꯂꯦꯟꯒ ꯈꯔ ꯈꯔ ꯃꯥꯟꯅꯕꯩ ꯃꯥꯑꯣꯡ ꯇꯧꯋꯤ ꯑꯩꯈꯣꯏ ꯂꯥꯏ ꯂꯝꯊꯣꯛꯄꯁꯦ ꯃꯣꯏ ꯁꯨꯝꯕꯒꯤ ꯃꯑꯣꯡ
ꯊꯥꯒꯠꯅꯔꯛꯄꯁꯦ ꯍꯦꯛ ꯃꯥꯟꯅꯕ ꯃꯑꯣꯡ ꯃꯥꯜꯂꯦ ꯑꯗꯨꯒ ꯑꯗꯨꯝ ꯃꯥꯟꯅꯕ ꯥꯅꯤꯗ ꯇꯥꯔꯤꯕ ꯐꯨꯔꯨꯞ ꯃꯌꯥꯝꯁꯦ ꯑꯗꯨꯝ ꯈꯔ ꯌꯥꯎꯕꯖꯠꯅꯤꯗ ꯃꯔꯛꯇ
ꯔꯤꯂꯦꯁꯟ ꯍꯥꯏꯗꯣ ꯑꯃ ꯑꯃꯒ ꯔꯤꯂꯦꯁꯟ ꯂꯣꯢ ꯂꯩꯅꯔꯤ ꯉꯥꯛꯇꯅꯦ ꯊꯥꯢꯂꯦꯟꯗ ꯂꯥꯏ ꯂꯝꯊꯣꯛꯄꯒꯤ ꯚꯤꯗꯤꯑꯣ ꯈꯔ ꯎꯈꯤꯕ ꯑꯗꯨꯗ ꯊꯨꯅ ꯅꯤꯡꯁꯤꯡꯉꯛꯕ ꯑꯩꯈꯣꯏꯁꯨ ꯇꯧꯋꯤꯗꯅ ꯂꯥꯏ ꯂꯝꯊꯣꯛꯄꯗ ꯂꯥꯏ ꯉꯥꯎꯔꯤꯅꯤ ꯂꯥꯏ ꯆꯤꯠ ꯌꯦꯟꯒꯦ ꯇꯧꯕꯗꯣ
ꯍꯣꯢ ꯍꯣꯏ
ꯂꯥꯏꯔꯝ ꯊꯣꯛꯄ ꯊꯦꯡꯅꯔꯕꯣ ꯆꯠꯂꯣ ꯅꯪꯕꯨ ꯊꯦꯡꯅꯔꯕꯣ
ꯂꯥꯏꯔꯝ ꯊꯣꯛꯄꯥ ꯄꯥ ꯊꯦꯡꯅꯔꯦ ꯆꯠꯇꯤ ꯆꯠꯂꯨꯗ꯭ꯔꯤ ꯃꯣꯏꯒꯤ ꯆꯦꯡꯕ ꯈꯣꯠꯄ ꯇꯧꯕꯗꯣ ꯑꯩꯈꯣꯏꯒꯤ ꯃꯦꯆꯤꯟ ꯈꯣꯠꯆꯤꯟ ꯀꯩꯅꯣ ꯇꯧꯅꯔꯗꯤꯅꯀꯣ ꯇꯥꯟꯗꯅ ꯌꯦꯡꯕꯗꯤ ꯌꯦꯡꯉꯦ ꯌꯥꯝ ꯌꯦꯡꯕꯗꯗꯤ ꯑꯁ ꯄꯨꯂꯞ ꯀꯩꯅꯣꯅꯤꯗ ꯅꯨꯡꯉꯥꯏꯔꯝꯗꯧ ꯃꯥꯜꯂꯦ ꯍꯥꯏꯗꯤ ꯀꯔꯤ ꯍꯥꯏꯅꯤ ꯁꯥꯟꯅꯕ ꯈꯣꯠꯄꯒꯤ ꯃꯑꯣꯡꯗ ꯆꯦꯟꯗꯅ ꯈꯣꯠꯇꯅ ꯎꯨꯔꯨ ꯎꯨꯔꯨ ꯂꯩꯅ ꯇꯧꯕꯗꯣ
ꯑꯦ ꯑꯩꯗꯤ ꯅꯨꯡꯉꯥꯏꯖꯩꯗꯣ ꯍꯥꯏꯗꯤ ꯂꯥꯏꯒ ꯂꯛꯅꯔꯒ ꯍꯥꯏꯗꯤ ꯂꯥꯏꯗꯨꯗ ꯂꯛꯅꯕ ꯍꯥꯏꯗꯣ ꯐꯠꯇꯅ ꯂꯛꯅꯕ ꯅꯠꯇꯦ ꯅꯨꯃꯤꯠꯇꯨꯒꯤ ꯂꯥꯏꯗꯣ ꯍꯔꯥꯎ ꯀꯨꯝꯍꯩꯅꯦꯕ
ꯎꯝ ꯎꯝ
ꯁꯥꯟꯅꯕꯣꯏ ꯀꯔꯤꯕꯣꯢ ꯍꯥꯏꯇꯥꯔꯦ ꯂꯥꯏ ꯁꯥꯟꯅꯖꯕꯅꯦꯕ ꯑꯗ ꯀꯣꯢꯇꯥꯟꯒ ꯇꯥꯟꯅꯔꯒ ꯈꯨꯆꯦꯡꯒ ꯆꯦꯟꯕꯗꯣ ꯑꯩꯗꯤ ꯌꯦꯡꯕꯗꯁꯨ ꯅꯨꯡꯉꯥꯏꯔꯦ ꯆꯦꯟꯕꯒꯤ ꯁꯨꯝ ꯏꯁꯥꯗ ꯑꯀꯤꯕ ꯑꯃꯒ ꯐꯥꯎꯍꯜꯂꯒ ꯂꯥꯏꯅ ꯇꯥꯟꯅꯔꯛꯑꯦ ꯀꯥꯏ ꯆꯦꯜꯂ ꯀꯥꯟꯗꯒ ꯂꯣꯠꯄ ꯀꯩꯕꯣꯢ ꯅꯨꯡꯉꯥꯏꯕꯅꯦꯕ ꯑꯗꯨꯒꯤ ꯊꯕꯛꯇꯣ ꯃꯤꯗꯗꯤ ꯑꯋꯦꯠ ꯑꯀꯥꯟꯗꯤ ꯀꯩꯁꯨ ꯄꯤꯗꯕꯅꯤꯗ ꯑꯗꯨꯅ
ꯃꯥꯅꯦ ꯃꯥꯅꯦ ꯃꯥꯅꯦ
ꯑꯁꯣꯛꯄꯟ ꯄꯤꯈꯤꯕ ꯊꯣꯛꯇ꯭ꯔꯤꯕ
ꯑꯁ ꯑꯗꯨ ꯍꯥꯔꯒ ꯎꯝ
ꯁꯥꯏꯋꯥꯏꯗꯕꯨ ꯊꯦꯡꯅꯗꯕ ꯋꯥꯅꯤ ꯑꯗꯨꯒꯤ ꯀꯨꯝꯍꯩꯗꯣ ꯑꯁꯨꯝ ꯍꯥꯏꯗ ꯀꯩꯅꯣ ꯇꯧꯈꯤꯕ ꯊꯧꯕꯥꯜꯂꯣꯝ ꯁꯥꯏꯠꯇꯗꯤ ꯌꯥꯝ ꯆꯥꯎꯅ ꯇꯧꯋꯦꯕꯣ
ꯎꯝ ꯐꯩꯅꯦ ꯑꯗꯨ ꯍꯥꯏꯔꯒ ꯀꯨꯝꯍꯩ ꯍꯔꯥꯎꯗꯤ ꯂꯦꯞꯇ꯭ꯔꯦꯍꯦ ꯀꯥꯡ ꯑꯣꯏꯔꯛꯑꯅꯤ ꯀꯥꯡ ꯂꯣꯏꯔꯒ ꯈꯔ ꯂꯩꯔꯒ ꯑꯃꯨꯛ ꯅꯤꯉꯣꯜ ꯆꯥꯛꯀꯧꯕ ꯍꯥꯏꯅ ꯂꯥꯛꯑꯅꯤ ꯅꯤꯉꯣꯜ ꯆꯥꯛꯀꯧꯕꯁꯤꯗꯤ ꯑꯔꯣꯏꯕꯅꯤ ꯌꯦꯡꯉꯨ ꯃꯅꯤꯄꯨꯔꯗ ꯊꯥꯗꯅꯔꯤ ꯃꯌꯥꯝꯁꯤ ꯁꯦꯜ ꯅꯨꯡ ꯑꯗꯒꯤ ꯉꯥꯒꯤ ꯃꯦꯂꯥ ꯅꯨꯡꯂꯥ ꯇꯧꯕ ꯃꯌꯥꯝꯗꯨ ꯌꯦꯡꯉꯨꯅꯦ ꯄꯨꯂꯞ ꯑꯁꯤꯁꯨ ꯅꯤꯡꯉꯣꯜ ꯀꯧꯕꯁꯤ ꯍꯥꯟꯅ ꯇ꯭ꯔꯦꯗꯤꯁꯟꯅꯜꯒꯤ ꯀꯩꯒꯤ ꯃꯑꯣꯡꯗ ꯏꯆꯝ ꯆꯝꯅ ꯇꯧꯅꯔꯝꯕꯗꯣ ꯍꯧꯖꯤꯛ ꯗꯥꯏꯔꯦꯛ ꯐꯦꯁꯇꯤꯚꯦꯜꯒꯤ ꯃꯑꯣꯡ ꯑꯃ ꯑꯣꯟꯊꯣꯛꯅꯔꯛꯑꯦꯕ
ꯐꯦꯁꯇꯤꯚꯦꯜ ꯍꯥꯏꯕꯨ ꯀꯩꯅꯣꯒꯤ ꯑꯎꯨꯟꯄꯣꯠ ꯍꯤꯌꯥꯟ ꯊꯤꯗꯥꯟꯅꯕ ꯑꯣꯏꯔꯕꯅꯤꯗ
ꯐꯦꯁꯇꯤꯚꯦꯜꯗ ꯍꯥꯟꯅꯗꯤ ꯏꯆꯝ ꯆꯝꯅ ꯆꯥꯛ ꯆꯔꯥ ꯑꯃ ꯀꯩ ꯑꯃ ꯃꯕꯨꯡꯒꯤ ꯃꯧꯄꯨꯋꯥꯒꯤ ꯃꯅꯥꯛꯇ ꯆꯠꯂꯒ ꯎꯅꯈꯤꯗꯕ ꯃꯌꯥꯝ ꯃꯃꯥ ꯃꯄꯥ ꯃꯌꯥꯝ ꯎꯅꯕ ꯌꯥꯏꯅ ꯏꯆꯝ ꯆꯝꯅ ꯑꯣꯏꯅ ꯐꯦꯁꯇꯤꯚꯦꯜꯒꯤ ꯃꯑꯣꯡ ꯅꯠꯇꯕꯤꯗ ꯍꯥꯏꯇꯥꯔꯦ ꯀꯩꯅꯣ ꯑꯣꯏꯅ ꯇꯧꯅꯔꯃꯤꯅ
ꯑꯩꯗꯤ ꯃꯤꯒꯤ ꯗꯣ ꯂꯩ ꯈꯪꯗꯦ ꯃꯧꯄꯧꯋꯥꯗꯨ ꯂꯩ ꯈꯪꯗꯦ ꯑꯩꯒꯤ ꯋꯥꯁꯤꯡ ꯃꯦꯆꯤꯟ ꯄꯤꯗ꯭ꯔꯗꯤ ꯑꯩꯒꯤ ꯐ꯭ꯔꯤꯖ ꯄꯤꯗꯔꯗꯤ ꯑꯁꯣꯝꯗꯁꯨ ꯊꯥꯢꯅ ꯒꯤ ꯏꯄꯥ ꯏꯄꯨꯁꯤꯡꯅ ꯍꯥꯏꯅꯔꯝꯕꯗ ꯅꯤꯡꯉꯣꯟꯅ ꯃꯄꯥꯝꯗ ꯂꯥꯛꯑꯒ ꯄꯤ ꯇꯥꯕ ꯐꯩꯒ ꯐꯠꯇꯦꯒ ꯇꯧꯔꯛꯑꯅꯤ
ꯑ ꯑ
ꯗ꯭ꯔꯦ ꯑꯗꯨ ꯈꯤꯇꯪ ꯇꯨꯡꯗ ꯅꯨꯡꯉꯥꯏꯇꯕ ꯑꯃ ꯂꯥꯛꯄ ꯗ ꯑ ꯅꯤꯉꯣꯟꯜꯗꯨꯅ ꯃꯄꯥꯝꯗ ꯂꯥꯛꯑ ꯀꯞꯈꯤꯕꯩꯅꯤ ꯑꯗꯨ ꯇꯧꯒꯕ ꯑꯦꯇ ꯍꯥꯏꯖꯤꯟꯗꯦꯕ ꯑꯩꯈꯣꯏ ꯆꯠꯅꯕꯤꯁꯤ ꯂꯨꯏꯅꯦ ꯑꯗꯨꯅ
ꯑꯗꯨꯅ ꯑꯩꯁꯦ ꯍꯧꯒꯤꯡꯅ ꯐꯦꯁꯇꯤꯚꯦꯜ ꯄꯨꯂꯞ ꯑꯣꯜꯂꯛꯄꯩ ꯇꯥꯔꯅꯦꯕ ꯅꯤꯉꯣꯜ ꯆꯥꯛꯀꯧꯕꯒꯨꯝꯕ ꯑꯩꯈꯣꯏꯒꯤꯗꯤ ꯌꯦꯡꯉꯣ ꯑꯗꯨꯗꯒꯤꯗꯤ ꯌꯥꯎꯁꯪꯒꯨꯝꯕ ꯂꯥꯛꯄ ꯆꯩꯔꯥꯎꯕ ꯂꯥꯛꯄ ꯍꯧꯖꯤꯛ ꯊꯥꯕꯜꯒꯥꯏꯁꯨ ꯑꯗꯨꯝ ꯌꯥꯎꯅꯔꯝꯃꯦ ꯑꯩꯉꯣꯟꯗ ꯐꯦꯁꯇꯤꯚꯦꯜ ꯑꯆꯧꯕ ꯀꯨꯝꯍꯩ ꯑꯃꯅꯤ ꯀꯨꯝꯍꯩ ꯍꯔꯥꯎ ꯍꯣꯏ ꯀꯨꯝꯍꯩ ꯀꯨꯝꯍꯩ ꯍꯔꯥꯎꯁꯤꯁꯨ ꯃꯈꯜ ꯑꯃꯗꯗꯤ ꯑꯃꯨꯛ ꯐꯩꯌꯦ ꯂꯧꯕꯁꯦ ꯑꯃꯨꯛꯁꯨ ꯐꯠꯇꯦ ꯂꯧꯕ ꯌꯥꯅ ꯇꯧꯔꯤ ꯀꯨꯝꯍꯩ ꯍꯔꯥꯎꯁꯤꯗ ꯑꯩꯈꯣꯏꯒꯤ ꯍꯥꯏꯗꯤ ꯄ꯭ꯂꯦꯠꯐꯣꯝꯗꯤ ꯑꯣꯏꯔꯤꯅꯦꯕ ꯄꯥꯈꯪ ꯂꯩꯩꯁꯥ ꯃꯌꯥꯝ ꯈꯪꯅꯕ ꯊꯦꯡꯅꯕ ꯑꯗꯩ ꯋꯥꯔꯤ ꯋꯥꯇꯥꯏ ꯁꯥꯟꯅꯕ ꯀꯩꯅꯣ ꯇꯧꯅꯕꯁꯦ ꯍꯥꯏꯕꯗꯤ ꯂꯩꯔꯤꯕ ꯍꯥꯏꯗꯨꯅ ꯍꯥꯏꯁꯦ ꯂꯩꯔꯤꯕ ꯇꯣꯉꯥꯟ ꯇꯣꯉꯥꯟꯕ ꯂꯩꯔꯤꯕ ꯃꯅꯤꯄꯨꯔꯒꯤ ꯀꯣꯆꯤꯟ ꯀꯣꯏꯌꯥ ꯃꯌꯥꯝꯁꯦ ꯑꯗꯨꯝꯕ ꯀꯨꯝꯍꯩ ꯍꯔꯥꯎꯗꯨꯗ ꯄꯨꯟꯗꯣꯏꯅꯤ ꯂꯥꯛꯇꯣꯏꯅꯤ ꯊꯦꯡꯅꯗꯣꯏꯅꯦꯕ
ꯑꯗꯨ ꯑꯩꯈꯣꯏꯅ ꯑꯗꯨꯗꯥꯃꯥꯏꯅ ꯗꯥꯏꯔꯥꯎꯗꯣ ꯀꯨꯝꯍꯩ ꯍꯔꯥꯎꯅꯤ ꯅꯨꯄꯤ ꯅꯨꯄꯥ ꯀꯣꯏꯅꯕꯒꯤ ꯑꯗꯨ ꯇꯧꯕꯒꯤ ꯅꯨꯡꯁꯤꯅꯕꯒꯤ ꯃꯐꯝ ꯑꯣꯏꯅ ꯎꯕꯗꯨꯁꯨ ꯑꯗꯨꯃꯥꯏꯅ ꯎꯔꯣꯏꯗꯕꯅꯦꯕ ꯍꯥꯏꯗꯤ ꯑꯩꯒꯤ ꯃꯩꯇꯩꯒꯤ ꯑꯣꯏꯅ ꯆꯠꯅꯕꯤꯗ ꯂꯥꯏ ꯍꯔꯥꯎꯕꯁꯦ ꯀꯥꯂꯦꯟꯗꯔꯥꯎ ꯀꯥꯂꯦꯟ ꯍꯔꯥꯎꯕꯁꯤ ꯂꯣꯏꯕꯗꯒꯤꯗꯤ ꯑꯩꯈꯣꯏ ꯂꯧꯎ ꯁꯤꯡꯎꯒꯤ ꯀꯩꯅꯣꯁꯦ ꯆꯠꯂꯗꯣꯏꯅꯦꯕ
ꯎꯝ
ꯊꯝꯕ ꯅꯨꯡꯉꯥꯏꯔꯝꯗꯕ ꯍꯥꯏꯗꯤ ꯑꯋꯥꯕ ꯃꯌꯥꯝꯗꯣ ꯈꯤꯇꯪ ꯅꯨꯡꯉꯥꯏꯊꯣꯛꯑꯒ ꯑꯋꯥꯕ ꯄꯨꯟꯈ꯭ꯔꯗꯧꯅꯦꯕ ꯑꯩꯈꯣꯏꯁꯦ ꯊꯕꯛ ꯏꯟꯈꯥꯡ ꯁꯨꯗꯅ ꯑꯗꯒꯤ ꯂꯣꯏꯗꯕꯅꯦꯕ ꯁꯤꯗꯒꯤ ꯂꯥꯏꯅꯤꯡ ꯇꯔꯥꯏ ꯐꯗꯅ ꯁꯪꯗꯦꯒ ꯍꯥꯏꯔꯛꯇꯣꯏꯅꯦꯕ
ꯃꯥꯅꯦ
ꯒꯨꯨꯝꯕꯒꯤ ꯂꯥꯏꯒꯤ ꯍꯥꯏꯗꯤ ꯁꯤ ꯊꯥꯏꯅꯉꯥꯏꯒꯤ ꯋꯥꯔꯤꯁꯦ ꯐꯗꯤ ꯐꯖꯕꯖꯥꯠꯅꯤꯀꯣ ꯑꯩ ꯂꯧꯔꯣꯛ ꯂꯧ ꯂꯣꯏꯔꯛꯄꯗ ꯑꯃꯨꯛ ꯀꯩꯅꯣ ꯆꯥꯛꯅꯕ ꯇꯝꯕ ꯈꯣꯠꯄ ꯃꯌꯥꯝ ꯇꯧꯔꯒꯦ
ꯑꯗꯨꯅꯤꯅꯦ ꯑꯗꯨꯅꯤꯅꯦ ꯀꯩꯅꯣꯁꯨ ꯂꯩꯇꯦ ꯑꯩꯈꯣꯏ ꯃꯩꯇꯩ ꯈꯤꯇꯒꯤꯁꯨ ꯅꯠꯇꯦꯅꯦ ꯇ꯭ꯔꯥꯏꯕꯦꯜꯒꯤꯁꯨ ꯑꯗꯨꯝ ꯂꯩꯗꯗꯤ ꯃꯣꯏꯒꯤ ꯂꯧꯔꯛꯄ ꯊꯥꯂꯣꯛꯑꯒ ꯂꯨꯏ ꯉꯥꯏꯅꯤ ꯑꯗꯨ ꯀꯥꯏꯅ ꯂꯧꯔꯛꯄ ꯂꯣꯏꯔꯛꯄꯒꯤ ꯍꯥꯏꯗꯤ ꯋꯥꯔꯨꯕꯗꯨꯒꯤ ꯃꯍꯩ ꯃꯔꯣꯡꯗꯣ ꯂꯥꯏꯗ ꯀꯠꯂꯒ ꯃꯣꯏꯒꯤ ꯍꯔꯥꯎꯕ ꯅꯨꯡꯉꯥꯏꯕ ꯐꯣꯡꯗꯣꯛꯑꯀ ꯂꯩꯔꯤꯁꯤꯗꯤ ꯑꯩꯈꯣꯏ ꯃꯩꯇꯩꯒꯤꯇꯁꯨ ꯅꯠꯇꯅ ꯑꯗꯨꯃꯥꯏꯅ ꯏꯄꯥ ꯏꯄꯨꯉꯩꯅ ꯁꯦꯝꯃꯝꯃꯤꯁꯦ ꯌꯥꯝ ꯐꯈ꯭ꯔ ꯄꯣꯠꯅꯤ ꯍꯥꯏꯗꯤ ꯋꯥꯔꯨꯔꯒꯗꯤ ꯉꯥꯏꯍꯥꯛ ꯅꯨꯡꯉꯥꯏꯊꯣꯛꯄꯒꯤ ꯑꯗꯨꯒꯤ ꯃꯇꯝꯒꯤꯅ ꯀꯥꯏꯅ ꯁꯤꯜꯂꯝꯃꯤꯁꯦ ꯑꯩꯈꯣꯏꯁꯨ ꯑꯗꯨꯝ ꯎꯝ ꯃꯇꯝ ꯃꯇꯝꯒꯤꯗꯤ ꯂꯄ ꯑꯗꯨꯏ ꯃꯇꯨꯡ ꯏꯟꯅ ꯑꯩꯈꯣꯏꯁꯨ ꯑꯗꯨꯝ ꯇꯧꯔꯤꯁꯤ ꯉꯥꯏꯍꯥꯛ ꯋꯥꯔꯣꯗꯤ ꯉꯥꯏꯍꯥꯛ ꯄꯣꯊꯥꯕ ꯑꯩꯈꯣꯏ ꯑꯗꯨꯝꯕꯩꯒꯤ ꯃꯑꯣꯡꯗ ꯅꯨꯡꯉꯥꯏꯊꯣꯛꯄꯗꯨꯅꯤꯗ